ꯀ꯭ꯔꯖꯥ
ꯍꯜꯂꯣ ꯑꯌꯥꯕ
ꯍꯜꯂꯣ ꯢꯌꯥꯝꯕ ꯍꯦꯜꯂꯣ ꯇꯥꯕ꯭ꯔꯣ
ꯇꯥꯗ꯭ꯔꯣ
ꯑꯣ ꯇꯥꯏ ꯇꯥꯏ ꯇꯥꯏ
ꯑꯣ ꯑꯗꯨꯝ ꯇꯥꯢ
ꯆꯥꯛ ꯆꯥꯅꯔꯕꯣ ꯑꯁ ꯢꯌꯥꯝꯕ ꯅ ꯅꯅꯥꯎ ꯑꯩꯉꯣꯟꯗ ꯏꯌꯥꯝꯕ ꯀꯧꯕꯗꯤ ꯈꯔ ꯅꯨꯡꯉꯥꯏꯇꯦꯍꯦ
ꯑꯣ ꯏꯅꯧ ꯆꯥꯛ ꯆꯥꯔꯕ꯭ꯔꯣ
ꯑꯁ ꯆꯥꯛꯄꯨꯗꯤ ꯆꯥꯔꯦ ꯅꯣꯏ ꯅꯣꯏꯗꯤ ꯆꯥꯔꯕꯣ?
ꯑꯥ ꯆꯥꯗꯦ ꯂꯥꯏꯟꯁꯦ ꯈꯔ ꯁꯦꯡꯗꯦꯅꯦ꯫
ꯑꯣ ꯑꯩꯉꯣꯟꯗ ꯇꯠ ꯇꯠ ꯆꯠꯂꯦꯕ ꯌꯥꯗꯦꯕ꯫
ꯍꯥꯕ꯭ꯔꯣ ꯑꯣ ꯇꯥꯏ ꯇꯥꯏ
ꯇꯥꯏ ꯇꯥꯏ
ꯈꯔ ꯁꯦꯡꯗ꯭ꯔꯦꯕ ꯍꯧꯖꯤꯛ ꯀꯝꯗꯧꯔꯤꯒꯦ ꯀꯔꯤ ꯀꯔꯤ ꯊꯕꯛ ꯍꯣꯠꯅꯔꯤꯒꯦ ꯍꯧꯖꯤꯛꯀꯥꯟ?
ꯑꯁ ꯍꯨꯖꯤꯛ ꯀꯥꯥꯟꯗꯤ
ꯅꯨꯉꯥꯏꯔꯤꯕ꯭ꯔꯣ?
ꯈꯣꯏ ꯕꯨꯗꯤ ꯈꯣꯏꯕꯨꯗꯤ ꯊꯕꯛ ꯌꯥꯝ ꯍꯣꯠꯅꯗꯦꯗ ꯑꯗꯨꯝ ꯃꯤꯒꯤ ꯊꯕꯛ ꯃꯆꯥ ꯃꯆꯥ ꯈꯔ ꯇꯧꯔꯒ ꯍꯣꯠꯅꯔꯤ ꯍꯥꯏꯇꯥꯔꯦ꯫
ꯎꯝ ꯅꯨꯉꯥꯏꯔꯤꯀꯣ
ꯑ ꯅꯨꯡ ꯅꯨꯡꯕꯕꯨꯗꯤ ꯅꯨꯡꯉꯥꯏꯗ꯫
ꯆꯥꯛ ꯆꯥꯛ ꯌꯦꯟꯁꯥꯡ ꯑꯒꯗꯤ ꯀꯩꯀꯩ ꯃꯊꯦꯜ ꯆꯥꯅꯈ꯭ꯔꯒꯦ ꯉꯁꯤꯒꯤꯗꯤ?
ꯈꯣꯢꯗꯤ ꯑꯁ ꯀꯔꯤ ꯉꯁꯤꯁꯦ ꯑꯌꯨꯛꯇ ꯌꯦꯟ ꯑꯣꯏꯅ ꯄꯤꯖꯔꯦ ꯑꯈꯣꯏꯗ ꯑꯈꯣꯏꯁꯦ
ꯑꯣ
ꯑꯣꯏꯅ ꯍꯣꯠꯅꯖꯔꯦ ꯑꯗꯣ ꯅꯨꯡꯊꯤꯟꯗꯗꯤ ꯅꯨꯡꯊꯤꯟꯗꯗꯤ ꯏꯅꯥꯎ ꯅꯨꯄꯤꯒꯤ ꯕꯥꯔꯗꯦ ꯑꯃ ꯂꯩꯌꯦꯅꯀꯣ꯫ ꯀꯔꯤ ꯆꯥꯛ ꯑꯥ ꯑꯣꯛ ꯑꯣꯏ ꯑꯣꯛ ꯑꯃ ꯇꯧꯔꯦ ꯑꯗꯨꯒ ꯌꯦꯟ ꯑꯃ ꯊꯣꯡꯕꯤꯔꯦ
ꯑꯆꯥ ꯑꯆꯥ ꯑꯗꯨꯗꯤ ꯌꯥꯏꯗꯅ
ꯎꯝ ꯍꯣꯠꯅꯈ꯭ꯔꯦ ꯌꯥꯝ ꯆꯥꯈ꯭ꯔꯦ ꯉꯁꯤꯒꯤꯗꯤ꯫ ꯇꯨꯝꯕ ꯅꯨꯡꯉꯥꯏꯒꯗꯕ ꯃꯥꯜꯂꯤ ꯉꯁꯤꯗꯤ꯫
ꯅꯪꯗꯤ ꯀꯔꯤ ꯀꯔꯤ ꯃꯊꯦꯜ ꯆꯥꯈ꯭ꯔꯒꯦ?
ꯑꯩꯗꯤ ꯉꯁꯤꯒꯤꯗꯤ ꯑꯁ ꯆꯥꯛꯀ ꯆꯥꯗ꯭ꯔꯦꯗ ꯇꯟ ꯑꯣꯏꯅ ꯆꯥꯔꯦ ꯉꯁꯤꯒꯤꯗꯤ꯫
ꯇꯟ ꯈꯛꯇ ꯆꯥꯔꯒ ꯂꯩꯔꯕꯣ ꯅꯣꯏꯁꯦ?
ꯎꯝ ꯇꯟ ꯅꯠꯇ꯭ꯔꯗꯤ ꯎꯄꯥꯏ ꯂꯩꯇ꯭ꯔꯦ ꯑꯩꯈꯣꯏꯗꯤ꯫ ꯃꯌꯥꯡ ꯃꯌꯥꯡ ꯃꯆꯥꯒ ꯂꯩꯃꯤꯟꯅꯕꯅꯤꯅꯀꯣ ꯑꯩꯈꯣꯏꯗꯤ ꯃꯌꯥꯡ ꯃꯆꯥ ꯆꯥꯒ ꯂꯩꯃꯤꯟꯅꯕꯅꯤꯅ ꯑꯗꯨ ꯇꯟ ꯇꯟ ꯑꯣꯏꯅ ꯆꯥꯔꯦꯕ ꯉꯁꯤꯒꯤꯗꯤ꯫
ꯑꯁ ꯅꯨꯡꯉꯥꯏꯇꯦ ꯍꯦ ꯗꯨꯗꯤ ꯫
ꯅꯨꯄꯤ ꯈꯔꯗꯤ ꯀꯦꯟꯈ꯭ꯔꯕꯅꯦ꯫
ꯇꯟꯆꯥꯃꯟꯕꯒꯤꯀꯣ ꯁꯛ ꯐꯖꯃꯟꯕꯒꯤꯀꯣ ꯑꯣ ꯇꯟꯆꯥꯃꯟꯕꯒꯤ ꯁꯛ ꯈꯔ ꯐꯖꯃꯟꯕꯒꯤꯀꯣ
ꯎꯝ
ꯅꯨꯄꯤ ꯅꯨꯄꯤ ꯈꯔꯗꯤ ꯀꯦꯟꯈ꯭ꯔꯦꯕ
ꯅꯅꯥꯎ ꯑꯈꯣꯏꯗꯁꯨ ꯈꯔ ꯈꯥꯏꯕ ꯌꯥꯏꯅꯥ ꯂꯩꯁꯥꯕꯤ ꯒꯨꯝꯕ ꯂꯩꯁꯥꯒꯨꯝꯕ ꯂꯩꯔꯗꯤꯀꯣ ꯈꯔ ꯈꯥꯏꯕꯤꯔꯣꯗꯅ ꯈꯣꯏꯒꯤꯁꯨ ꯍꯣꯏ ꯑꯩꯈꯣꯏꯁꯨ ꯁꯤꯡꯒꯜ ꯂꯥꯏꯞꯇ ꯂꯩꯌꯦ ꯍꯥꯏꯇꯥꯔꯦ
ꯑꯣ ꯆꯞ ꯃꯅꯥꯏꯗ ꯑꯗ‌ꯣ ꯑꯩꯈꯣꯏꯁꯨ ꯑꯁ ꯌꯥꯝ ꯑꯥ ꯅꯨꯄꯤꯒꯨꯝꯕꯗꯤꯀꯣ
ꯎꯝ
ꯀꯩꯁꯨ ꯈꯟꯗꯦꯕꯥ ꯑꯩꯒꯤ ꯑꯁ ꯏꯆꯥ ꯑꯥ ꯏꯅꯥꯎꯅꯨꯄꯤꯒꯨꯝ ꯏꯆꯥꯅꯨꯄꯤꯒꯨꯝ ꯈꯜꯂꯒ ꯂꯩꯔꯝꯅꯦꯕꯥ ꯅꯨꯄꯤ ꯑꯩꯁ ꯑꯣ ꯅꯨꯄꯤꯒ ꯌꯥ ꯀꯩ ꯍꯥꯏꯁꯤꯔꯥ ꯑꯥ ꯑꯣ ꯑꯗ‌ꯣ ꯑꯁ ꯑꯗ‌ꯣ ꯍꯥꯏꯇꯥꯔꯦꯗ
ꯎꯝ ꯄꯥꯏ ꯂꯩꯇ‌ꯦꯅ‌ꯦ ꯈ‌ꯣꯏꯗꯤ ꯄꯩꯁꯥꯁꯨ ꯌꯥꯝ ꯊꯣꯛꯇꯕꯅꯤꯅꯒ‌ꯣ ꯄꯩꯁꯥꯕꯨ ꯈꯔ ꯂꯩꯔꯗꯤ ꯈꯔ ꯀꯩꯅꯣ ꯇꯧꯕꯩ ꯇꯥꯕ ꯀꯠ ꯇꯧꯕ ꯌꯥꯕꯗ‌ꯣ ꯗꯨꯁꯨ ꯅꯠꯇꯦ ꯑꯩꯈꯣꯏꯗꯤ ꯄꯩꯁꯥꯁꯨ ꯌꯥꯝ ꯊꯣꯛꯇꯦ ꯁꯣꯝꯗ ꯌꯨꯝꯒꯤꯁꯨ ꯑꯈꯣꯏꯒꯤꯁꯨ ꯈꯟꯗꯕ ꯌꯥꯗꯝꯅꯤꯅ
ꯀꯔꯤ ꯎꯄꯥꯏ ꯂꯩ
ꯎꯝ
ꯅꯨꯄꯤꯕꯨꯗꯤ ꯀꯣꯟꯅ ꯑꯗꯨꯝ ꯂꯥꯛꯆꯔꯅꯤꯗ
ꯃꯣꯏ
ꯃꯇꯝꯅ ꯑꯗꯨꯝ ꯄꯨꯔꯛꯀꯅꯦꯕ
ꯑ‌ꯧ ꯃꯇꯝꯅ ꯄꯨꯔꯛꯄꯗꯣ ꯉꯥꯏꯃꯤꯟꯅꯕ ꯇꯥꯔꯦꯕ
ꯑꯗꯨꯅ‌ꯦ ꯀꯔꯤ ꯍ‌ꯣꯏ ꯂꯩꯁꯥꯕꯤꯕꯨ ꯑꯃ ꯑꯅꯤ ꯈꯛꯇ ꯂꯩꯕ ꯇꯥꯏꯞꯇꯀꯣ ꯃꯣꯏꯅ ꯈꯟꯕꯒꯤ ꯋꯥꯅꯤꯗ ꯂꯩꯁꯥꯕꯨꯗꯤ ꯌꯥꯝ ꯂꯩꯗ ꯈꯣꯏꯅ ꯀꯣꯏꯅꯤꯡꯗꯕꯒꯤ ꯁꯨꯝ ꯁꯤꯡꯒꯜꯗ ꯂꯩ ꯂꯩꯕ ꯋꯥꯅꯤꯗ
ꯀꯥꯟꯗꯦ ꯄꯩꯁꯥ ꯇꯤꯡꯅꯉꯥꯏꯅꯤ ꯄꯩꯁꯥ ꯊꯣꯛꯑꯀꯥꯟꯗꯀ‌ꯣ
ꯁꯥ ꯌꯥꯝ
ꯎꯝ
ꯂꯧ ꯂꯧꯕ ꯌꯥꯔꯦ ꯍꯥꯏꯔꯀꯥꯟꯗꯀꯣ ꯌꯨꯝꯒꯨꯝꯕ ꯁꯥꯔꯒꯀꯣ
ꯑꯣꯝ
ꯗꯨꯝ ꯑꯥ ꯀꯩꯅꯣ ꯅꯨꯄꯤ ꯄꯨꯁꯤꯟꯕ ꯌꯥꯔꯦ ꯍꯥꯏꯌ‌ꯦꯀꯥꯟꯗ ꯀ‌ꯣꯏ ꯈꯠꯂꯒꯀꯣ ꯐꯖꯥ ꯐꯖꯥꯕ ꯂꯩ
ꯎꯝ
ꯅꯨꯄꯤ ꯈꯜꯂꯒ ꯂꯧꯕ ꯇꯥꯕꯅꯤ ꯍꯨꯖꯤꯛꯄꯨꯗꯤ ꯄꯩꯁꯥ ꯄꯥꯏꯗꯕꯅꯤꯅ ꯌꯥꯗꯦ
ꯎꯝ
ꯂꯩꯔꯁꯨ ꯄꯩꯁꯥ ꯇꯤꯡꯅꯕꯅꯦꯕ
ꯎꯝ ꯑꯗꯨꯅꯤ ꯆꯨꯝꯃꯦ ꯑꯣꯖꯥ ꯋꯥꯐꯝꯁꯦ ꯌꯥꯝ ꯆꯨꯝꯃꯤꯍꯦ
ꯈꯣꯏꯁꯨ ꯑꯁ ꯍꯥꯟꯅꯗꯤ ꯅꯨꯄꯤꯁꯦ ꯀꯣꯏꯔꯝꯕꯅꯦ ꯑꯗꯣ ꯀꯥꯅꯥꯗꯦ ꯍꯥꯏꯅ ꯀꯣ ꯀꯩꯅꯣ ꯇꯧꯒꯔꯦ ꯇꯣꯛꯊꯣꯛꯈ꯭ꯔꯦꯕ
ꯇꯧꯕꯅ ꯐꯔꯦꯗ ꯍꯟꯗꯛꯇꯤꯀꯣ ꯍꯧꯖꯤꯛꯀꯥꯟꯒꯤ ꯅꯨꯄꯤꯁꯤꯡꯁꯤꯗꯤ ꯑꯁ ꯌꯃꯥꯟ ꯇꯥ
ꯕꯦꯔꯥꯅꯤ ꯎꯝ ꯍꯜꯂꯛꯄꯤ ꯃꯧ ꯍꯜꯂꯛꯄꯤ ꯀꯥ ꯌꯥꯝꯕꯅꯦ ꯑꯗꯨ ꯁꯣꯏ ꯁꯣꯏꯔꯒ ꯂꯧꯁꯤꯜꯂꯗꯤ ꯕꯦꯔꯥꯅꯦꯕ ꯀꯣ
ꯎꯝ
ꯌꯨꯝꯗ ꯀꯩꯅꯣ ꯕꯦꯔꯥ ꯀꯥꯒꯅꯦꯕ ꯐꯖꯅ ꯊꯤ ꯍꯨꯝꯂꯒ ꯀꯣ ꯐꯖꯅ ꯇꯧꯔꯒ ꯂꯧꯒꯗꯝꯅꯦ
ꯅꯪꯗꯤ ꯀꯔꯝ ꯀꯥꯟꯗ ꯌꯨꯝ ꯄꯥꯟꯒꯦ ꯍꯥꯏꯅ ꯈꯟꯕꯅꯣ ꯈꯟꯕꯔꯣ
ꯗꯦ ꯑꯁ ꯈꯪꯗ꯭ꯔꯦꯅꯦ
ꯅꯨꯄꯤ ꯊꯤꯕ ꯌꯥꯔꯦꯗ ꯏꯌꯥꯝꯕ ꯅꯣꯏꯗꯤ ꯅꯨꯄꯤ ꯐꯖꯕ ꯑꯃ ꯁꯦꯝꯕꯤꯌꯣꯔꯥ
ꯌꯥꯔꯦꯗ
ꯁꯦꯝꯕꯤꯔꯒꯦ ꯌꯥꯗ꯭ꯔꯕꯣ ꯍꯥꯏꯁꯦ
ꯈꯪꯗ꯭ꯔꯦ ꯅꯨꯄꯤꯒ ꯄꯥꯝ ꯄꯥꯝꯂꯛꯇ꯭ꯔꯦꯗ
ꯄꯤ ꯌꯥꯎꯗ꯭ꯔꯗꯤ ꯍꯤꯡꯕꯗꯤ ꯈꯔ ꯋꯥꯕꯅꯤꯗ ꯅꯨꯄꯥ ꯈꯛꯇꯅꯁꯨ ꯍꯤꯡꯕ ꯌꯥꯕ ꯅꯠꯇꯦꯗ
ꯑꯗꯨꯅꯤ
ꯃꯤꯅꯣꯛ ꯃꯤꯁꯥ ꯈꯥꯡꯉꯒ ꯂꯩꯕ ꯁꯔꯨꯛꯄꯨꯗꯤ ꯑꯃ ꯑꯉꯥꯡ ꯑꯣꯏꯔꯁꯨ ꯈꯔ ꯁꯦꯝꯕ ꯌꯥꯕ ꯅꯨꯄꯤ ꯑꯃ ꯁꯦꯝꯕꯤꯔꯒꯦꯗꯅ
ꯁꯛ ꯈꯔ ꯀꯥꯞ ꯑ ꯇꯥꯏꯗ ꯁꯛ ꯈꯔ ꯀꯥꯞꯄ ꯂꯩꯔꯗꯤꯀꯣ ꯑꯗꯨꯝ ꯌꯥꯏꯗ
ꯑꯥ ꯑꯁ ꯊꯤꯗ꯭ꯔꯗꯤ ꯌꯥꯗ꯭ꯔꯦꯕꯣ
ꯎꯝ
ꯍꯧꯖꯤꯛꯅ ꯑꯃꯨꯛ ꯍꯧꯖꯤꯛꯅ ꯊꯤꯕ ꯍꯧꯗ꯭ꯔꯗꯤ ꯌꯥꯗ꯭ꯔꯦꯕ ꯀꯨꯏꯅ ꯂꯩꯔꯀꯥꯟꯗꯀꯣ ꯁꯨꯝ ꯀꯩꯅꯣ ꯑꯉꯥꯡꯁꯤꯡꯅ ꯌꯥꯔꯣꯏꯗ
ꯑꯗꯨꯅꯦ ꯃꯇꯝ ꯃꯇꯝ ꯃꯇꯝꯅ ꯄꯨꯔꯛꯀꯅꯤ ꯑꯥ ꯄꯨꯔꯛꯀꯅꯤꯗ ꯅꯨꯄꯤꯗꯤ ꯀꯣ
ꯑꯗꯨꯕꯨꯗꯤ ꯆꯨꯝꯕ ꯑꯗꯨ ꯃꯇꯝꯗꯣ ꯉꯥꯏꯔꯛ ꯀꯥꯟꯁꯤꯗ ꯀꯩꯅꯣ ꯀꯨꯏꯒꯗ꯭ꯔꯥꯅ ꯈꯟꯕ ꯀꯣꯏꯁꯤꯜꯂꯛ ꯑꯥꯗꯤ ꯅꯨꯄꯤꯅꯁꯨ ꯀꯩꯅꯣ ꯑꯍꯟ ꯑꯣꯏꯔꯦ ꯑꯗꯨ ꯑꯣꯏꯔꯦ ꯀꯥꯏꯅꯀꯣ ꯈꯜꯂꯗꯤ ꯕꯦꯔꯥ ꯀꯥꯔꯦꯕ
ꯑꯠꯆꯥ
ꯑꯗꯨ ꯑꯣꯖꯥ ꯑꯩ ꯊꯝꯃꯒꯦ ꯀꯣ
ꯑꯁ ꯑꯣ ꯇꯧꯅꯤꯡꯈ꯭ꯔꯕ꯭ꯔꯣ ꯑꯣꯖꯥ
ꯑꯁ ꯇꯨꯝꯅꯤꯡꯕ ꯅꯠꯇꯦ ꯑꯁ ꯏꯔꯨꯕ ꯀꯨꯝꯕ ꯑꯩ ꯏꯔꯨꯗ꯭ꯔꯗꯤ ꯇꯨꯝꯕ ꯌꯥꯔꯔꯣꯏꯗꯕ ꯇꯧꯕ ꯀꯣ ꯍꯧꯖꯤꯛꯁꯦ ꯁꯥꯕꯅꯤꯅ ꯍꯧꯖꯤꯛꯇꯤ
ꯑꯣ
ꯐꯔꯦ ꯐꯔꯦ ꯃꯪ ꯐꯥꯔꯁꯤ ꯀꯣ ꯑꯣꯖꯥ
ꯑꯣ ꯍꯣ ꯍꯣ ꯐꯥꯔꯁꯨ ꯑꯦ